ꯇꯥꯕ꯭ꯔꯣ ꯎꯝ ꯇꯥꯏ ꯇꯥꯏ ꯇꯥꯏ ꯋꯥꯔꯤ ꯀꯩꯅꯣ ꯇꯎꯑꯣ
ꯇꯥꯏ ꯇꯥꯏ ꯇꯥꯏ ꯇꯥꯏꯌꯦ ꯇꯥꯕꯔꯣ ꯅꯪꯗꯦ ꯇꯥꯏ ꯇꯥꯏ ꯎꯝ ꯆꯥꯛꯇꯦ ꯆꯥꯔꯕꯣ ꯏꯀꯣ ꯏꯀꯣ ꯂꯥꯛꯑꯦꯅꯦ ꯀꯔꯤꯒꯤꯔꯣ ꯑꯩꯒꯤꯔꯣ
ꯍꯣꯏ
ꯎꯝ ꯃꯄꯥꯟ ꯊꯣꯛꯀꯦꯀꯣ ꯑꯩ ꯀ꯭ꯂꯥꯁꯔꯣꯝ ꯅꯪꯒ ꯂꯩꯕ ꯑꯗꯨꯒꯤꯅꯦ
ꯑꯣꯈꯦ
ꯂꯥꯛꯄ꯭ꯔꯣ ꯑ
ꯂꯥꯛꯅꯤ ꯑꯩꯒꯤ ꯑꯩꯒꯤ ꯑꯩꯒꯤ ꯏꯀꯣ ꯂꯥꯛ ꯈꯔ ꯈꯔꯗꯤ ꯂꯥꯛꯑꯦ
ꯈꯔꯗꯤ ꯂꯥꯛꯑꯦ ꯅꯪꯒꯤ
ꯑꯁ ꯈꯪꯗꯦꯅꯦ ꯀꯃꯥꯏꯅ ꯇꯧꯒꯦꯔ ꯁꯤ ꯗꯤ ꯑꯦꯀꯣꯗꯣ
ꯑꯩꯒꯤꯗꯤ ꯂꯥꯛꯇꯦ ꯂꯥꯛꯇꯦꯀꯣꯗꯦ ꯑ ꯑꯩꯅ ꯉꯥꯡꯕꯗ ꯂꯥꯛꯄ ꯋꯥꯔꯣ ꯑꯩꯀꯣ
ꯅꯪꯒꯤ ꯏꯀꯣꯗꯤ ꯊꯣ ꯀꯩꯁꯨ ꯇꯧꯗꯦ
ꯑꯩ ꯑꯩꯉꯣꯟꯗꯗꯤ ꯀ꯭ꯔꯤꯁꯨ ꯇꯧꯗꯦ ꯑꯣ ꯑꯩ ꯉꯁꯥꯏ ꯀ꯭ꯂꯥꯁꯔꯨꯝꯗ ꯂꯩꯕ ꯃꯇꯝꯗꯨ ꯏꯀꯣ ꯆꯠꯂꯦ ꯑꯩꯒꯤ ꯃꯈꯣꯟꯗꯨ ꯑꯣꯏꯅ ꯏꯀꯣ ꯆꯠꯂꯦꯕ ꯎꯝ ꯅꯪ ꯍꯥꯥꯟꯂꯣꯅꯗꯣ ꯋꯥꯔꯤꯗꯣ ꯀꯔꯤ ꯋꯥꯔꯤ ꯂꯩꯕ꯭ꯔꯣ ꯅꯨꯡꯉꯥꯏ ꯅꯨꯡꯉꯥꯏꯕ ꯆꯔꯦ ꯍꯣꯏ ꯅꯪꯗ ꯆꯔꯦꯗ ꯏꯕꯣ ꯀꯔꯤ ꯀꯔꯤ ꯃꯊꯦꯜ ꯇꯧꯒꯦꯗꯣ ꯑ ꯗꯥꯎ ꯑꯂꯨ ꯉꯥꯏꯔꯦ ꯆꯥꯛ ꯏꯟꯁꯥꯡꯗꯨ ꯑꯉꯥꯡꯒ ꯂꯩꯃꯤꯟꯅꯕꯅꯤꯅ
ꯎꯝ
ꯈꯪꯗꯦ ꯀ꯭ꯔꯤ ꯃꯥꯊꯦꯟ ꯆꯥꯕ꯭ꯔꯣ ꯑꯩꯅ ꯀꯩꯅꯣ ꯆꯥꯕ ꯍꯧꯖꯤꯛ ꯑꯣꯛꯁꯥꯒ ꯍꯋꯥꯏ ꯇꯧꯃꯤꯟꯅ ꯕꯗꯣ ꯍꯣꯏꯅꯦ ꯑ ꯔꯁꯃꯥ ꯔꯁꯃꯥ ꯋꯥꯏꯗ ꯃꯦꯗꯥꯝꯅ ꯊꯣꯡꯕꯅꯤꯅ ꯑꯗꯨꯝ ꯍꯥꯎꯗꯤ ꯍꯥꯎꯔꯝꯅꯤꯅꯦ ꯍꯥꯎꯕꯅꯦ ꯍꯥꯎꯕꯅꯦ ꯍ ꯑ ꯈꯪꯗ꯭ꯔꯦꯅꯦ ꯑꯁ ꯀꯩꯅꯣ ꯁꯝꯃꯔ ꯚꯦꯀꯦꯁꯟꯁꯤ ꯂꯣꯏꯔꯒ ꯀꯗꯥꯏ ꯆꯠꯁꯤꯔꯥꯁꯨ ꯈꯪꯗ꯭ꯔꯦ ꯁꯤꯂꯣꯡ ꯑꯃꯨꯛꯀ ꯍꯟꯁꯦꯔꯥ ꯈꯜꯂꯤꯕ
ꯑ ꯁꯤꯂꯣꯡ ꯑꯃꯨꯛꯀ ꯍꯟꯁꯤꯔꯥ ꯈꯜꯂꯤꯝꯅꯦ ꯁꯝꯃꯔ ꯚꯦꯀꯦꯁꯟꯁꯦ
ꯎꯝ
ꯑ ꯗꯥꯔꯖꯤꯂꯤꯡꯗꯤ ꯆꯠꯅꯤꯡꯗꯦꯅꯦ ꯍꯧꯖꯤꯛ ꯍꯧꯖꯤꯛꯇꯤ
ꯑꯦꯝ
ꯁꯤꯡ ꯑꯁ ꯏꯀꯨꯏ ꯕ ꯗꯔꯖꯂꯤꯡꯁꯨ ꯍꯧꯖꯤꯛ ꯅꯣꯡ ꯇꯥꯕ ꯁꯤꯖꯟ ꯅꯤꯅꯥ ꯈꯔ ꯅꯨꯡꯉꯥꯏꯔꯣꯏꯗ꯭ꯔꯥ ꯄꯥꯂꯦꯝ
ꯈꯪꯗꯦ ꯑꯩꯅ ꯏꯃꯥꯕꯨ ꯍꯥꯏꯕꯅꯦ ꯑꯁ ꯑꯩ ꯏꯊꯟꯗ ꯁꯤꯗ ꯂꯩꯒꯗꯧꯕꯗꯤ ꯈꯔ ꯅꯨꯡꯉꯥꯏꯇꯦꯗ ꯀꯩꯅꯣ ꯗꯥꯔꯖꯤꯂꯤꯡꯒꯨꯝꯕ ꯆꯠꯁꯤꯔꯥ ꯈꯜꯂꯤꯝꯅꯦ ꯍꯧꯖꯤꯛ ꯍꯧꯖꯤꯛ ꯇꯤ ꯆꯠꯈꯤꯅꯨ ꯆꯠꯀꯦꯔꯁꯨ ꯗꯤꯁꯦꯝꯕꯔ ꯅꯣꯕꯦꯝ ꯑ ꯍꯣꯏ ꯗꯤꯁꯦꯝꯕꯔꯒꯨꯝꯗ ꯆꯠꯂꯣꯅ ꯍꯥꯏꯔꯤꯕ ꯑꯃꯨꯛ ꯀꯔꯤꯒꯨꯝꯕ ꯃꯅꯤ ꯄꯨꯔꯗ ꯏꯔꯥꯡ ꯀꯜꯂꯗꯤ
ꯎꯝ ꯍꯣꯏ ꯍꯣꯏ
ꯌꯥꯏꯗ ꯀꯣꯏꯕ ꯆꯠꯄꯗꯤ ꯑꯃ ꯑꯃ ꯑꯣꯏꯔꯁꯨ ꯁꯤꯖꯟ ꯀꯔꯤ ꯍꯥꯏꯖꯤꯔꯥ ꯁꯤꯖꯤꯟ ꯅꯣꯡ ꯇꯥꯔꯁꯨ ꯀꯣꯏꯕ ꯖꯒꯥ ꯀꯣꯏꯕ ꯌꯥꯕ ꯖꯒꯥ ꯑꯗꯨꯝ ꯑꯃ ꯑꯃ ꯑꯣꯏꯔꯁꯨ ꯂꯩꯗꯤ ꯂꯩꯔꯝꯒꯅꯤꯗ
ꯑꯗꯨ ꯕꯦꯁ ꯋꯦꯗꯔꯗꯤ ꯁꯤꯂꯣꯡ ꯅ ꯇꯥꯅꯤꯅꯦ ꯍꯥꯏꯕꯗꯤ ꯃꯣꯏꯗꯤ ꯑꯗꯨꯝ ꯏꯪꯉꯦꯕ ꯋꯦꯗꯔꯗꯣ ꯁꯝꯃꯔ ꯑꯣꯏꯔꯁꯨ ꯀꯣ ꯎꯝ ꯁꯣꯝꯗꯗꯤ ꯁꯤꯂꯣꯡꯅ ꯕꯦꯁ ꯇꯥꯅꯤ ꯁꯥꯃꯔꯗꯗꯤ ꯑ ꯁꯣꯝꯗꯗꯤ ꯑꯩꯈꯣꯏ ꯁ꯭ꯀꯨꯜꯒꯤ ꯑꯣꯖꯥ ꯈꯣꯏꯗꯨ ꯁꯤꯂꯣꯡ ꯆꯠꯁꯦ ꯆꯠꯁꯦꯅ ꯍꯥꯏꯔꯤꯕ ꯑꯗꯨ ꯅꯍꯥꯟ ꯑꯉꯥꯡ ꯂꯩꯃꯤꯟ ꯅꯕ ꯈꯣꯢꯗꯨ ꯎꯝ ꯑꯩ ꯊꯣꯛ ꯄ ꯍꯦꯛꯀ ꯂꯣꯏꯅ ꯀꯩꯅꯣ ꯇꯧꯔꯦꯌꯦ ꯇꯣꯉꯥꯟ ꯇꯣꯉꯥꯟ ꯂꯩꯈ꯭ꯔꯦꯌꯦ
ꯀ꯭ꯔꯤꯒꯤ ꯃꯣꯏ ꯄꯨꯂꯞ
ꯈꯪꯗꯩ ꯍꯨꯖꯤꯛ ꯌꯥꯏꯐꯕꯗꯣ ꯈꯪꯉꯦꯅ ꯃꯂꯩ ꯈꯔ ꯇꯠꯄꯗꯣ ꯑ ꯀꯩꯅꯣꯝꯃ ꯀꯩꯅꯣꯝꯃ ꯀꯩꯅꯣ ꯇꯧꯕꯅꯣ ꯍꯣꯏ ꯍꯣꯏ ꯈꯔ ꯃꯂꯩ ꯇꯠꯂꯒ ꯀꯩꯅꯣ ꯉꯥꯡꯕꯗꯣ ꯀꯣ
ꯑꯥ
ꯃꯥꯁꯨ ꯇꯣꯉꯥꯟꯅ ꯊꯣꯛꯈ꯭ꯔꯦꯌꯦ ꯑꯗꯨꯒ ꯔꯣꯁꯀ ꯖꯁꯇꯤꯟꯗꯤ ꯂꯩꯃꯤꯟꯅꯝꯅꯦ ꯑꯗꯨ ꯃꯣ ꯃꯕꯥꯟꯅꯤꯁꯨ ꯔꯦꯟꯠ ꯇꯣꯉꯥꯟꯕ ꯊꯤꯔꯤꯌꯦ ꯑꯗꯨꯒꯤ ꯑꯩꯗꯣ ꯍꯟꯕ ꯈꯔ ꯅꯨꯡꯉꯥꯏꯇꯕ ꯎꯝ ꯑꯩ ꯂꯩꯔꯤꯉꯥꯏꯗ
ꯄꯨꯟꯅ ꯂꯩꯃꯤꯟꯅꯕ ꯋꯥꯅꯤꯗ ꯄꯩꯁꯥꯁꯨ ꯌꯥꯝꯕ ꯑꯩꯅ ꯄꯨꯊꯣꯛꯄꯤꯕꯅꯦ ꯃꯣꯏ ꯂꯩꯕꯗꯣ ꯎꯝ ꯍꯧꯖꯤꯛꯀꯤ ꯑꯩꯅ ꯋꯥꯠꯆꯞ ꯇꯦꯛꯁ ꯊꯥꯔꯛꯄ꯭ꯔꯥ ꯊꯥꯔꯛꯄꯗꯣ ꯅꯪ ꯑꯃꯔꯛ ꯌꯦꯡꯉꯣ ꯍꯧꯖꯤꯛꯀꯤ ꯀꯔꯤ ꯆꯥꯅꯤꯡꯉꯥꯏ ꯊꯛꯅꯤꯡꯉꯥꯏ ꯋꯥꯠꯆꯞ ꯇꯦꯛꯁ ꯊꯥꯔꯛꯄꯗꯣ ꯌꯦꯡꯑꯣ ꯅ ꯑ ꯍꯣꯢ ꯍꯣꯢ ꯌꯦꯡꯈ꯭ꯔꯦ ꯎꯝ ꯍꯧꯖꯤꯛꯀꯤ ꯆꯥꯅꯤꯡꯉꯥꯏ ꯊꯛꯅꯤꯡꯉꯥꯏꯗꯣ ꯂꯣꯏꯅ ꯑꯩꯅ ꯂꯩꯕꯅꯦꯕ ꯑꯌꯥꯝꯕ ꯍꯣꯏ ꯂꯩ ꯑꯩꯈꯣꯏ ꯂꯩꯃꯤꯟꯅꯕ ꯃꯇꯝꯗꯁꯨ ꯁꯤꯂꯣꯡꯗꯔꯣ ꯍꯣꯏ ꯁꯤꯂꯣꯡꯗ
ꯑꯣ
ꯊꯥ ꯑꯃꯗ ꯋꯥꯟ ꯃꯟꯗ ꯀꯩꯅꯣ ꯍꯥꯎꯁ ꯐꯦꯟꯒꯨꯝꯕ ꯀꯩꯔꯤ ꯂꯣꯏꯅ ꯌꯥꯎꯔꯒ ꯑꯩꯠ ꯊꯥꯎꯖꯟ ꯅꯥꯏꯟ ꯊꯥꯎꯖꯟ ꯑꯗꯨꯝ ꯏꯁꯄꯦꯟ ꯇꯧꯋꯦ
ꯑꯣ ꯍꯣꯏꯅꯦ ꯃꯣꯏꯁꯨ ꯑꯉꯥꯡ ꯈꯛꯇꯅꯤꯅ
ꯎꯝ ꯑꯗꯨꯒ ꯅꯣꯏ ꯑꯩ ꯑꯩꯒꯤ ꯅꯣꯏꯁ ꯑꯩꯒꯤ ꯅꯣꯏꯁ ꯊꯣꯛꯑꯗꯤ ꯍꯥꯏꯔꯛꯑꯣꯀꯣ ꯍꯣꯏ ꯍꯣꯏ
ꯁꯦꯡꯗ꯭ꯔꯗꯤ ꯋꯥꯉꯥꯡ ꯁꯉꯥꯡꯗꯣ ꯍꯣꯔꯦꯟ ꯁꯦꯡꯗ꯭ꯔꯗꯤ ꯌꯥꯔꯣꯏꯕ
ꯎꯝ ꯑꯩ ꯍꯧꯖꯤꯛ ꯑꯩꯅ ꯇꯥꯕ ꯐꯥꯎꯗꯤ ꯑꯗꯨꯝ ꯁꯦꯡꯂꯤ ꯑꯗꯨ ꯌꯥꯝ ꯂꯣꯗꯤ ꯑꯣꯏꯌꯦ ꯚꯣꯏꯁꯇꯨꯀꯣ ꯃꯁꯥꯅꯅꯦ ꯁꯤꯗꯤ ꯎꯄꯥꯢ ꯂꯩꯇꯦ ꯎꯝ ꯑꯈꯣꯢꯁꯨ ꯃꯣꯢꯁꯨ ꯆꯞ ꯃꯥꯟꯅꯩꯌꯦ
ꯁꯤꯂꯣꯡꯁꯦ ꯑꯁ ꯗꯥꯎꯊꯤꯁꯦꯀꯣ ꯀꯣꯢꯗꯤ ꯀꯣꯢꯅꯤꯡꯉꯦ ꯍꯟꯗꯛꯁꯦ ꯄꯩꯁꯥ ꯂꯩꯔꯗꯤ
ꯈꯪꯗꯦ ꯑꯩ ꯃꯦꯘꯂꯌꯥꯒꯤ ꯀꯩ
ꯅꯍꯥꯟ ꯅꯣꯏ ꯂꯥꯛꯄꯗꯨ ꯑꯥ ꯑꯗꯨ ꯑꯩꯈꯣꯏꯅ ꯆꯠꯄ ꯃꯐꯝꯗꯨ ꯉꯥꯛꯇ ꯆꯠꯄ꯭ꯔꯣ ꯇꯣꯉꯥꯟꯥꯟꯕ ꯀꯔꯤ ꯀꯔꯤ ꯆꯠꯄ꯭ꯔꯣ
ꯀ ꯀꯥꯏꯗꯔꯣ ꯀꯔꯤꯒꯤꯗꯣ
ꯅꯍꯥꯟ ꯀꯩꯅꯣ ꯂꯥꯛꯢꯅ ꯑꯥ ꯅꯕꯥꯅꯤ ꯂꯥꯛꯃꯤꯟꯅꯩꯅ ꯑꯗꯨꯗ ꯑꯩꯈꯣꯏ ꯆꯠꯄꯗꯨ ꯑꯗꯨ ꯃꯐꯝꯈꯛꯇ ꯆꯠꯄ꯭ꯔꯣ ꯅꯦꯛꯁ ꯗꯦ ꯅꯕꯥꯟꯅꯤ ꯀꯗꯥꯏ ꯀꯗꯥꯏ ꯆꯠꯂꯦ
ꯑꯁ ꯅꯦꯛꯁ ꯗꯦ ꯑꯩ ꯅꯥꯔꯒ ꯃꯥꯁꯨ ꯅꯥꯕꯅꯤꯅꯦ ꯑꯅꯤꯃꯛ ꯅꯥꯔꯒ ꯆꯠꯇꯕꯅꯤꯅꯦ ꯑꯩꯈꯣꯏꯁꯦ ꯕꯖꯥꯔꯗ ꯈꯔ ꯀꯣꯏꯕ ꯈꯣꯠꯄ ꯇꯧꯔꯒ ꯂꯧꯁꯤꯟꯕꯅꯦ
ꯎꯝ ꯑ ꯒꯥꯔꯤ ꯊꯧꯃꯜꯂꯁꯨ ꯅꯥꯝꯅꯦꯗ ꯅꯥꯕꯗꯤ ꯃꯦꯟ ꯒꯔꯤ ꯃꯆꯥꯀꯣ ꯃꯃꯥꯡꯗ ꯋꯥꯇ꯭ꯔ ꯐꯣꯜ ꯍꯣꯏ ꯍꯣꯏ
ꯃꯗꯨꯗꯣ ꯀꯨꯏꯅ ꯑꯩꯈꯣꯏ ꯕꯣꯗꯤꯗ ꯆꯣꯠꯂ ꯑꯗꯨꯒ ꯀꯪꯗ꯭ꯔꯒ ꯂꯩꯕꯗꯣ ꯃꯗꯨꯗꯒꯤ ꯋꯥꯈꯤꯕꯅꯦꯕ
ꯑꯗꯨ ꯃꯦꯟꯗꯤ ꯏꯁꯤꯡꯒꯨꯝꯕ ꯁꯣꯛꯈ꯭ꯔꯗꯤ ꯍꯛꯆꯥꯡꯁꯦ ꯏꯁꯤꯡꯒꯨꯝꯕ ꯁꯣꯛꯈ꯭ꯔꯗꯤ ꯒꯥꯔꯤ ꯊꯧꯕ ꯈꯣꯠꯄ ꯍꯦꯟꯅ ꯋꯥꯕꯅꯦ ꯑꯃꯨꯛꯀ ꯅꯥꯕꯩ ꯑꯗꯨꯝ ꯋꯥꯡꯉꯦꯕ
ꯑꯗꯨꯅ ꯑꯩ ꯃꯗꯨꯒꯤ ꯃꯊꯪꯗ ꯑꯩꯈꯣꯏ ꯀꯣꯏꯁꯨ ꯀꯣꯏꯗ꯭ꯔꯦ
ꯆꯄꯅꯦꯅꯦꯗ
ꯅ ꯑꯗꯨꯁꯨ ꯌꯥꯎꯕ ꯉꯝꯗ꯭ꯔꯦ ꯂꯝꯕꯤꯗꯨ ꯈꯪꯗ꯭ꯔꯥ
ꯈꯪꯗ꯭ꯔꯕ ꯍꯧꯖꯤꯛꯀꯤ ꯁꯟꯔꯥꯏꯁꯇꯨ ꯑꯗꯨꯗꯣ ꯌꯦꯡꯕ ꯆꯠꯂꯗꯤ ꯑꯗꯨꯁꯨ ꯑꯗꯨꯝ ꯐꯖꯗꯤ ꯐꯖꯩ ꯑꯗꯨꯝ ꯚ꯭ꯌꯨꯗꯨꯀꯣ ꯑꯗꯨꯕꯨ ꯎꯝ ꯑꯗꯨꯕꯨ ꯈꯔ ꯂꯥꯞꯇꯤ ꯂꯥꯞꯄꯦ ꯚꯥꯏ ꯑꯗꯨ ꯇꯨꯋꯦꯜꯐ ꯊꯥꯔꯇꯤ ꯄꯨꯡ ꯑꯃꯒꯨꯝꯗ ꯊꯣꯛꯑꯦ ꯅꯍꯥꯟ ꯑꯩꯈꯣꯏ ꯊꯣꯛꯄꯗꯣ ꯑꯗꯨ ꯄꯨꯡ ꯃꯉꯥ ꯄꯨꯡ ꯃꯉꯥꯒꯨꯝꯗ ꯌꯧꯋꯦ ꯄꯨꯡ ꯇꯔꯨꯛ ꯃꯈꯥꯏꯒꯨꯝꯗ ꯅꯨꯡꯁꯥ ꯊꯣꯛꯂꯛꯑꯦ ꯑꯁ ꯋꯥꯏꯌꯣ ꯆꯄꯗ ꯏꯪꯅ ꯏꯪꯕ ꯃꯤ ꯀꯌꯥ ꯆꯠꯄ ꯑꯩꯈꯣꯏ ꯃꯤ ꯇꯦꯟꯒꯨꯝꯕ꯭ꯔꯥ ꯆꯠꯂꯦ ꯑꯗꯨ ꯅꯨꯃꯤꯠꯇꯨꯅꯦ ꯑꯩꯕꯨ ꯐꯥꯈꯤꯕꯗꯣ ꯍꯜꯂꯛꯄꯗ ꯑꯌꯨꯛ ꯉꯟꯇꯥ ꯇ꯭ꯔꯥꯐꯤꯛꯇ ꯐꯥꯔꯦ ꯐꯥꯔꯒ ꯋꯥꯔꯤ ꯁꯥꯔꯦ ꯁꯥꯔꯁꯨ
ꯌꯨꯌꯥ ꯌꯥꯗꯦ ꯄꯨꯡ ꯑꯃꯒꯨꯝꯕ ꯋꯥꯔꯤ ꯁꯥꯏ ꯑꯉꯥꯡ ꯃꯥ ꯑꯗꯨꯗꯤ ꯄꯩꯁꯥꯗꯨ ꯄꯤꯊꯣꯛꯈ꯭ꯔꯁꯤꯔꯥ ꯃꯣꯏ ꯂꯤꯁꯤꯡ ꯃꯉꯥꯒꯨꯝ ꯅꯤꯅꯦ ꯄꯩꯁꯥꯗꯨ ꯄꯤꯊꯣꯛꯈ꯭ꯔꯁꯤꯔꯥ ꯇꯧꯕꯅꯦꯕ ꯃꯥꯗꯤ ꯑꯩꯅ ꯑꯩꯅ ꯌꯥꯗꯕ ꯃꯣꯏ ꯀꯩ ꯃꯃꯥ ꯃꯄ ꯑꯩꯈꯣꯏꯗꯣ ꯄꯩꯁꯥ ꯄꯥꯏꯕꯅꯦ ꯃꯥꯗꯤ ꯍꯪꯂꯗꯤ ꯑꯗꯨꯝ ꯄꯤꯈ꯭ꯔꯅꯤꯕꯀꯣ ꯄꯩꯁꯥꯗꯣ
ꯎꯝ
ꯑꯗꯨꯒꯤ ꯋꯥꯔꯤ ꯁꯥꯏ ꯇ꯭ꯔꯥꯐꯤꯛ ꯗꯨꯒ ꯋꯥꯔꯁ ꯁꯥ ꯁꯥꯔꯒ ꯚꯥꯢ ꯂꯥꯁꯇ ꯑꯩ ꯀ꯭ꯂꯥꯁ ꯊꯦꯡꯉꯦ ꯍꯥꯏꯕ ꯁꯥꯔꯒ ꯆꯍꯨꯝ ꯆꯍꯨꯝ ꯄꯤꯒꯦ ꯍꯥꯏꯔꯒꯦ ꯌꯥꯗꯦ ꯆꯍꯨꯝ ꯐꯥꯎꯗꯤ ꯀꯩꯅꯣ ꯇꯧꯋꯦ ꯆꯥꯝꯃꯉꯥ ꯄꯤꯌꯣ ꯑꯣꯏꯅ ꯆꯥꯅꯤ ꯑꯃꯨꯛꯈꯛ
ꯃꯗꯨꯗꯒꯤꯅꯤ ꯅꯪ ꯅ ꯁꯤꯂꯣꯡꯗ ꯏꯁꯀꯨꯇꯤ ꯊꯧꯕ ꯀꯤꯔꯤꯁꯦ
ꯑꯗꯨ ꯅꯨꯃꯤꯠꯇꯨ ꯃꯣꯏꯅ ꯒꯥꯔꯤ ꯄꯤꯕꯗꯨ ꯅꯝꯕꯔ ꯄ꯭ꯂꯦꯠꯇꯨ ꯍꯧꯖꯤꯛ ꯇꯨꯔꯤꯖꯝꯒꯤ ꯑꯣꯏꯕ ꯑꯗꯨꯒꯤꯅꯦꯕ ꯑꯗꯨ ꯑꯦ ꯃꯦꯘꯂꯌꯥꯒꯤ ꯑꯣꯏ ꯍꯦꯜꯃꯦꯠ ꯎꯞꯈ꯭ꯔꯗꯤ ꯀꯔꯤꯁꯨ ꯈꯥꯝꯃꯣꯏꯗ
ꯑꯗꯨ ꯑꯩꯅ ꯈꯥꯝꯕꯗꯨꯁꯨ ꯈꯔ ꯂꯥꯞꯈ꯭ꯔꯕꯅꯦ ꯂꯥꯞꯅ ꯈꯥꯝꯅꯦ ꯑꯩꯈꯣꯏ ꯀꯩꯅꯣꯒꯨꯝꯕ ꯑꯣꯏꯔ ꯑꯗꯨꯗꯤ ꯑꯗꯨꯝ ꯆꯦꯟꯕ ꯌꯥꯔꯦꯕ ꯑꯗꯨꯗꯗꯤ ꯇ꯭ꯔꯥꯐꯤꯛ ꯖꯥꯝ ꯑꯣꯏꯃꯟꯕꯩ ꯆꯦꯟꯕꯁꯨ ꯌꯥꯗꯦ
ꯎꯝ ꯗꯨꯒꯝ ꯗꯨꯝ ꯕꯦꯔꯥ ꯀꯥꯕꯒꯤ ꯋꯥꯔꯤ ꯁꯥꯏ ꯋꯥꯔꯤ ꯀꯔꯛ ꯑꯃꯨꯛꯀ ꯁꯤꯂꯣꯡꯗ ꯇ꯭ꯔꯥꯐꯤꯛ ꯌꯥꯗꯕꯅꯤ ꯑꯗꯨꯒ ꯄꯨꯂꯤꯁꯁꯤꯡꯗꯣ ꯏꯁꯇ꯭ꯔꯤꯛꯅꯤꯅ ꯍꯣꯏ ꯍꯣꯏ ꯑꯃꯨꯛꯀ ꯅꯨꯡꯉꯥꯏꯕ ꯃꯥꯅ ꯑꯩꯁꯨ ꯂꯝꯕꯤꯗ ꯈꯪꯗꯕꯅꯤꯅ ꯑꯃꯨꯛꯀ ꯏꯕꯥꯅꯤꯁꯤ ꯇꯣꯡꯉꯒ ꯂꯝꯕꯤ ꯇꯣꯉꯥꯟꯅ ꯆꯠꯈ꯭ꯔꯕ ꯂꯝꯕꯤ ꯇꯣꯉꯥꯟꯅ ꯆꯠꯂꯒ ꯍꯜꯂꯛꯄꯗ ꯑꯃꯨꯛ ꯉꯁꯥꯏ ꯇ꯭ꯔꯥꯐꯤꯛꯇꯨ ꯂꯩꯔꯝꯕ ꯂꯥꯎꯋꯦ ꯃꯥꯁꯨ ꯑꯣꯏ ꯍꯅ ꯂꯥꯎꯋꯦ ꯒꯥꯅꯦꯗ ꯑꯣꯏ ꯂꯥꯎꯔꯒ ꯑꯗꯨꯝ ꯆꯠꯈ꯭ꯔꯦ ꯑꯗꯨꯗꯗꯤ ꯑꯩꯈꯣꯏꯅꯦꯅ
ꯎꯝ
ꯆꯂꯥꯟ ꯆꯂꯥꯟ ꯒꯨꯝꯕ ꯀꯩꯅꯣꯃ ꯇ꯭ꯔꯥꯐꯤꯛꯇ ꯁꯤꯗꯗꯤ ꯇꯤꯕꯤ ꯌꯥꯝ ꯍꯥꯞꯇꯕꯤꯅ ꯌꯥꯏꯌꯦꯕ ꯎꯝ ꯑꯗꯨ ꯃꯣꯏꯅ ꯍꯥꯏꯔꯤꯁꯦ ꯄꯨꯂꯤꯁ ꯁ꯭ꯇꯦꯁꯟ ꯆꯠꯁꯦꯅ ꯍꯥꯏꯔꯤꯕ ꯑꯩꯅꯗꯤ ꯑꯁ ꯑꯗꯨꯗꯤ ꯇꯧꯅꯨꯗ ꯑꯩꯈꯣꯏ ꯏꯁꯇꯨꯗꯦꯟꯅꯦ ꯁꯤꯅ ꯁꯤꯅꯦ ꯍꯥꯏꯔꯒ ꯋꯥꯔꯤꯗꯨ ꯁ ꯁꯔꯒ ꯑꯁ ꯌꯥꯗꯦ ꯃꯣꯏ ꯂꯣꯟ ꯈꯪꯂꯗꯤ ꯈ꯭ꯔ ꯐꯒꯗꯕ ꯂꯣꯟꯁꯨ ꯈꯪꯗꯝꯅꯤꯅ ꯁꯨꯌꯥ ꯌꯥꯗꯦ
ꯑꯗꯣ ꯅꯪꯒ ꯆꯠꯃꯤꯟꯅꯕ ꯈꯣꯏ ꯂꯥꯏꯁꯦꯟꯁ ꯄꯥꯏꯕ ꯌꯥ ꯌꯥꯎꯗꯕ꯭ꯔꯣ
ꯃꯣꯏꯗꯤ ꯀꯤꯔꯒ ꯑꯉꯥꯡꯅꯦꯅ ꯂꯣꯏꯅ ꯀꯤꯔꯒ ꯆꯦꯟꯈ꯭ꯔꯕ ꯉꯁꯥꯏ ꯅꯍꯥꯟꯒꯤ ꯏꯁ꯭ꯀꯨꯇꯤ ꯕꯨꯛ ꯇꯧꯐꯝꯗꯣ ꯑꯗꯨ ꯂꯣꯏꯅ ꯆꯦꯜꯂꯒ ꯒꯥꯔꯤꯗꯨ ꯃꯊꯪ ꯃꯊꯪ ꯄꯤꯅꯕ ꯍꯧꯔꯦ ꯎꯪ ꯐꯥꯕ ꯗꯨ ꯃꯣꯏꯕꯨ ꯐꯥꯒꯗꯧꯅꯦ ꯏꯕꯥꯅꯤꯕꯨ ꯐꯥꯕ ꯍꯥꯟꯈ꯭ꯔꯕ ꯋꯥꯅꯤꯗ ꯎ ꯀꯃꯥꯏꯅ ꯑꯁ ꯑꯗꯨꯗꯒꯤ ꯑꯩ ꯅꯪ ꯗꯧꯀꯤ ꯆꯠꯇ꯭ꯔꯤꯀꯣ ꯍꯣꯏ ꯆꯠꯇ꯭ꯔꯤꯌꯦ ꯃꯣꯏꯒꯤ ꯀꯦꯅꯦꯁ ꯚꯤꯂꯦꯖꯁꯨ ꯆꯠꯇ꯭ꯔꯤꯗ ꯀꯦꯅꯦꯖ ꯚꯤꯂꯦꯖ ꯀ꯭ꯔꯤꯕ ꯃꯣꯏꯗꯣ ꯀꯥꯎꯒ꯭ꯔꯦ ꯃꯤꯟ ꯃꯤꯡꯗꯨꯁꯨ ꯂꯨꯏꯅ ꯃꯣꯏ ꯃꯤꯡ ꯍꯥꯏꯒꯗꯧ
ꯃꯤꯡ ꯂꯨꯋꯦ ꯃꯤꯡ ꯂꯨꯋꯦ
ꯍꯟꯗꯛꯇꯤ ꯁꯤꯂꯣꯡꯗ ꯅꯣꯡ ꯀꯟ ꯇꯥꯕꯅꯦ ꯍꯥꯏꯅꯦ
ꯎꯝ ꯑꯗꯨꯝ ꯆꯥꯟꯁ ꯂꯩ ꯍꯣꯏ ꯑꯩꯈꯣꯏ ꯁꯤꯗ ꯐꯣꯔꯇꯤ ꯐꯤꯐꯇꯤ ꯇꯥꯔꯀꯥꯟꯗ ꯅꯣꯡ ꯀꯟꯅ ꯇꯥꯏ ꯍꯥꯏꯅꯦ ꯃꯣꯏꯗ ꯐꯥꯏꯐ ꯍꯟꯗ꯭ꯔꯦꯠ ꯁꯦꯛꯁꯟꯗ ꯇꯥꯏꯌꯦ ꯑꯣ
ꯍꯟꯗꯛꯀꯤ ꯐ꯭ꯂꯠꯇꯨꯁꯨ ꯀꯗꯥꯏꯗꯔꯣ ꯑꯩ ꯑꯃ ꯎꯌꯦꯗ ꯆꯥꯎꯅ
ꯃꯦꯘ꯭ꯂꯥꯒꯤꯔꯣ ꯃꯦꯘꯂꯤꯌꯥ ꯅꯠꯇꯕꯤꯗ ꯑꯔꯨꯅꯥꯆꯜꯒꯤ ꯑꯣꯏꯕ꯭ꯔꯣ ꯈꯪꯗꯦ ꯗꯨꯗꯤ ꯍꯦ ꯉꯔꯥ ꯉꯁꯥꯢ
ꯃꯨꯟꯁꯨꯟꯁꯦ ꯈꯔ ꯊꯦꯡꯈ꯭ꯔꯕ ꯑꯦꯂꯤꯅꯣꯒꯤꯗꯃꯛꯇ
ꯎꯝ ꯉꯁꯥꯏ ꯏꯃꯥ ꯀꯣꯜ ꯇꯧꯔꯛꯑꯦ ꯀꯣꯜ ꯇꯧꯔꯛꯄꯗꯟ ꯑꯁꯣꯝꯒꯤꯗꯤ ꯀꯃꯥꯢꯟ ꯇꯧꯔꯤꯕ꯭ꯔꯣ ꯐ꯭ꯂꯠ ꯈꯣꯠꯄ ꯌꯥꯝ ꯇꯥꯔꯤꯅ ꯑꯗ꯭ꯔꯣꯝꯗꯤ ꯀ꯭ꯔꯤꯁꯨ ꯇꯧꯗꯣ